ꯍꯜꯂꯣ
ꯑꯥ ꯇꯥꯕ꯭ꯔꯣ
ꯑꯦꯛꯖꯥꯝꯅꯦ ꯇꯥꯕ꯭ꯔꯣ ꯀꯩꯗꯧꯔꯤꯅꯣ
ꯍꯧꯖꯤꯛ ꯑ ꯊꯝꯃꯦ
ꯑꯥ ꯀꯦꯒꯤꯔ ꯅꯈꯣꯟ ꯇꯞꯅ ꯇ ꯍꯗꯥꯛ ꯀ ꯊ ꯎꯝ ꯊꯦ ꯋꯥ
ꯅꯪ ꯊꯕꯛ ꯇꯧꯔꯕ
ꯎꯝ ꯍꯜꯂꯣ
ꯅꯪ ꯊꯕꯛ ꯇꯧꯔꯕꯣ
ꯇꯥꯕ꯭ꯔꯣ
ꯇꯕꯣ ꯍꯜꯂꯣ
ꯇꯥꯏ ꯇꯥꯏ ꯅꯪꯗꯤ ꯀꯗꯥꯏꯗꯒꯤꯔꯥ
ꯑꯩ ꯃꯎ ꯃꯎꯗꯅꯤ
ꯑꯝ ꯅꯪ ꯂꯤ ꯀꯦ ꯀꯦ ꯍꯣꯅꯔꯒ
ꯀꯔꯤ
ꯅꯅꯩ ꯀꯦ ꯀꯦ ꯍꯣꯅꯔꯒ
ꯇꯥꯔꯕ
ꯇꯥꯏ ꯇꯥꯏ
ꯑꯩ ꯋꯥꯔꯤ ꯄꯥꯏꯒꯦ ꯅꯪ ꯅꯪ ꯇꯥꯎꯀꯣ ꯑꯗꯨ ꯑꯣꯏꯔꯒ ꯀꯅꯥꯃꯨꯀ ꯇꯥꯎꯑꯣꯕ ꯑꯃꯨꯛꯀꯛꯈꯨꯝꯔꯛꯑꯕ ꯌꯥꯏꯀꯣ ꯑꯩ ꯋꯥꯔꯤ ꯂꯤꯒꯦ
ꯍꯣꯏ ꯍꯣꯏ
ꯍꯣꯏ ꯍꯣꯏ ꯅꯪ ꯅꯪꯅ ꯍꯣꯏ ꯍꯣꯏ ꯍꯥꯏꯔꯛꯑꯣ ꯑꯩ ꯄꯥꯕ ꯀꯥꯟꯗ
ꯍꯣꯏ ꯍꯣꯏ
ꯍꯣꯏ ꯍꯣꯏ ꯃꯥ ꯋꯥꯔꯤ ꯂꯤꯔꯒꯦ
ꯎꯝ ꯎꯝ ꯍꯣꯏ ꯍꯣꯏ ꯂꯤꯕꯤꯔꯛꯑꯣ
ꯇꯔꯦ ꯏꯁꯩ ꯌꯦꯁꯦ ꯀꯩꯅꯒꯦ ꯅꯪ ꯀꯔꯤ ꯇꯧꯔꯒꯦ ꯍꯧꯖꯤꯛ
ꯑꯩ ꯑꯗꯨꯝ ꯐ꯭ꯔꯤ ꯂꯩꯔ
ꯑꯥ ꯅꯪꯒꯤ ꯅꯪ ꯀꯔꯤ ꯊꯕꯛ ꯇꯧꯔꯒꯦ ꯎꯝ
ꯑꯩ ꯊꯕꯛ ꯇꯧꯗ꯭ꯔꯤ ꯑꯩ ꯍꯟꯗꯛꯅ ꯀꯣꯂꯦꯖ ꯊꯥꯔꯠ ꯁꯦꯃꯤꯁꯇꯔ ꯀꯥꯕꯗ ꯉꯥꯏꯔꯤ
ꯌꯨꯝꯗꯤ ꯄꯥꯜꯂꯕꯨ
ꯄꯥꯟꯗꯔꯤꯦ
ꯌꯦꯁ ꯄꯂꯕ ꯄꯟꯖ ꯅꯪ ꯅꯪ ꯀꯔꯝ ꯀꯥꯟꯗ ꯂꯨꯍꯣꯡꯗꯣꯏꯅꯣ
ꯋꯥꯠꯂꯤꯗ ꯑꯗꯨꯗꯤ
ꯑꯣ ꯑꯗꯨꯗꯤ ꯑ ꯅꯪ ꯀ꯭ꯂꯥꯁ ꯀꯌꯥ ꯇꯝꯒꯦ
ꯀꯣꯂꯦꯖ ꯊꯥꯔꯠ ꯁꯦꯃꯤꯁꯇꯔ ꯀꯥꯗꯣꯏꯕ ꯍꯟꯗꯛꯅ
ꯑꯣ
ꯅꯪꯗꯤ ꯀꯩ ꯇꯝꯃꯤꯌꯦ
ꯍꯥꯏꯗꯤ ꯗꯤꯄ꯭ꯂꯣꯃꯥ ꯀꯣꯔꯁꯀꯨꯝꯕ ꯂꯣꯏꯦ ꯍꯧꯖꯤꯛ ꯈ ꯑꯗꯨ ꯅꯣꯏꯒꯤ ꯑꯦꯛꯖꯥꯝꯗꯤ ꯀꯔꯝ ꯀꯟꯗꯅꯣ
ꯅꯦꯛꯁ ꯃꯟ ꯂꯥꯁ ꯋꯤꯛꯀꯨꯝꯕꯗ ꯊꯥꯒꯗ ꯃꯥꯜꯂꯦ
ꯑꯗꯨ ꯅꯪ ꯅꯪ ꯅꯪꯒꯤ ꯊꯋꯥꯏ ꯄꯥꯝꯖꯕ ꯃꯆꯨ ꯀꯔꯤꯅꯣ
ꯀꯩꯕꯥ ꯑꯃꯨꯀ ꯑ ꯍꯔꯥꯎꯅꯅꯦ
ꯍꯣꯏ ꯅꯪꯒꯤ ꯈꯋꯥꯏ ꯄꯥꯝꯖꯕ ꯃꯆꯨ ꯀꯔꯤꯅꯣ
ꯑꯩꯒꯤ ꯊꯋꯥꯏꯗ ꯄꯥꯝꯖꯕ
ꯅꯠꯇꯦ ꯈꯋꯥꯏ
ꯍꯋꯥꯏ
ꯑꯥ
ꯍꯋꯥꯏ ꯍꯥꯏꯕꯗꯤ ꯀꯔꯤꯅꯣ
ꯑ ꯇ ꯈꯗꯦ ꯀꯂꯔ
ꯀꯂ
ꯍꯣꯏ
ꯑꯩꯗꯤ ꯕ꯭ꯂꯨꯅꯦ ꯕ꯭ꯂꯨ
ꯎꯝ
ꯅꯪꯗꯤ
ꯑꯩꯗꯤ ꯎꯝ ꯑꯃꯨꯕ ꯄꯥꯝꯃꯦ
ꯕ꯭ꯂꯦꯛ
ꯍꯣꯏ
ꯑꯣ
ꯑꯗꯨ ꯅꯪꯅ ꯈꯧꯋꯥꯏ
ꯅꯪꯗꯤ ꯑꯩ ꯋꯥ ꯑꯃ ꯍꯪꯒꯦꯀꯣ
ꯍꯥ
ꯑꯩ ꯋꯥ ꯑꯃ ꯍꯪꯒꯦꯕ
ꯍꯣꯏ ꯍꯪꯉꯣ
ꯅꯪ ꯔꯣꯅꯥꯜꯗꯣ ꯄꯥꯝꯕ꯭ꯔꯥ ꯃꯤꯁꯤ ꯄꯥꯝꯕ꯭ꯔꯥ
ꯔꯣꯅꯥꯜꯗꯣ ꯑꯩ ꯔꯣꯅꯥꯜꯗꯣ ꯐ꯭ꯔꯦꯟꯁꯅꯦ
ꯍꯣꯏ ꯔꯣꯅꯥꯜꯗꯣꯅ ꯐꯥꯏꯕꯀꯣ ꯑꯩꯁꯨ ꯔꯣꯅꯥꯜꯗꯣꯅꯦ ꯃꯦꯁꯤꯗꯤ ꯇꯦꯂꯦꯟꯅꯦꯕ ꯑꯗꯨ ꯔꯣꯅꯥꯜꯗꯣꯗꯤ ꯍꯥꯔꯗ ꯋꯥꯔꯛꯅꯦꯕ
ꯎꯝ ꯎꯝ ꯆꯨꯝꯃꯦ
ꯃꯦꯁꯤꯒꯤ ꯐꯦꯟꯁꯤꯡꯗꯣ
ꯎꯝ
ꯕꯣꯜ ꯅꯣꯂꯦꯖꯇꯤ ꯌꯥꯎꯗꯦꯕ
ꯆꯨꯝꯃꯦ
ꯔꯤꯜꯁꯇꯒꯤ ꯌꯦꯡꯉꯒ ꯕꯦꯕꯥ ꯕꯦ ꯕꯥ ꯃꯣꯏ ꯀꯣꯛꯇ ꯁꯟꯊꯤ ꯌꯥꯎꯋꯦꯕꯀꯣ
ꯍꯣꯏ ꯑꯗꯨ ꯑꯥ ꯅꯪꯒꯤ ꯑꯥ ꯆꯦ ꯆꯦꯁꯨ ꯃꯦꯁꯤ ꯐꯦꯟꯁ ꯀꯣ ꯃꯦꯁꯤ ꯐꯦꯟꯁꯅꯤꯀꯣ
ꯍꯣꯏ ꯃꯥꯒꯤ ꯁ꯭ꯇꯦꯇꯁꯁꯨ ꯎꯑꯦ ꯃꯈꯀꯣꯛꯇ ꯁꯟꯊꯤ ꯌꯥꯎꯕ ꯃꯥꯜꯂꯦꯅ ꯑꯩꯁꯨ ꯈꯟꯕꯀꯣ
ꯑꯩꯈꯣꯏ ꯁꯤꯗꯗꯤ ꯕꯦꯛꯇꯣ ꯃꯦꯁꯤꯒꯤ ꯔꯣꯅꯥꯜꯗꯣ
ꯃꯣꯏ ꯀꯩꯝ ꯄꯪꯏ ꯏꯔꯥꯅꯤ ꯁ꯭ꯇꯦꯇꯥꯁꯇ
ꯍꯥ
ꯃꯣꯏ ꯀꯩꯝꯇꯁꯨ ꯈꯪꯗ꯭ꯔꯒ ꯐꯨꯠꯕꯣꯜ ꯅꯣꯂꯦꯖ ꯈꯪꯗ꯭ꯔꯒ ꯄꯪꯌꯦ ꯌꯦꯡꯉꯒ ꯄꯪꯉꯌꯦ ꯏꯔꯛꯑꯅꯤ ꯁ꯭ꯇꯦꯇꯥꯁꯇ
ꯃꯤ ꯔꯣꯅꯥꯜꯗꯣꯗꯤ ꯊꯋꯥꯏ ꯌꯥꯝ ꯆꯥꯎꯔꯒ ꯃꯤ ꯃꯤ ꯃꯇꯦꯡ ꯌꯥꯝ ꯄꯥꯡꯔꯒ ꯑꯗꯨꯝ ꯍꯤꯡꯂꯛꯄ ꯃꯤ ꯃꯤꯅꯦꯕ ꯂꯥꯏꯔꯕ ꯃꯆꯥꯗꯒꯤ ꯑꯗꯣ ꯅꯪꯗꯤ ꯅꯥꯒꯥꯔ ꯀꯩ ꯖꯥꯇꯤꯔꯥ
ꯑꯩꯗꯤ ꯅꯒꯥ ꯅꯒꯥꯅꯤ ꯗꯤꯟ ꯅꯪꯒꯤ ꯌꯨꯝꯗ ꯍꯣꯗꯣꯡ ꯂꯩꯕ꯭ꯔꯥ
ꯍꯧꯗꯣꯡ
ꯑꯥ ꯍꯨꯗꯣꯡ
ꯂꯩꯌꯦ
ꯑꯗꯨ ꯑꯥ ꯇꯦꯅꯣꯋꯥꯗꯤ
ꯀꯩꯕ
ꯇꯦꯅꯧꯋꯥ
ꯀꯩꯕ
ꯇꯦꯅꯣꯋꯥ ꯄꯦꯔꯣꯠ
ꯄꯦꯔꯣꯛ
ꯍꯣꯏ
ꯄꯦꯔꯣꯗꯤ ꯂꯩꯇꯦꯍꯦ
ꯑꯗꯨ ꯍꯨꯏꯗꯤ
ꯍꯨꯏꯗꯤ ꯂꯩꯌꯦ
ꯎꯝ ꯀꯩꯌꯦ ꯂꯩꯑꯦ
ꯍꯣꯏ ꯍꯨꯏ ꯃꯔꯤ ꯂꯩꯔ ꯅꯣꯏꯗꯗꯤ ꯅꯣꯏꯁꯨ ꯌꯣꯛꯄ꯭ꯔꯣ ꯑꯦꯅꯤꯃꯦꯜꯁꯤꯡ
ꯎꯝ ꯍꯣꯏ ꯄꯤꯛ ꯄꯤꯛ ꯂꯥꯛꯑꯌꯦ
ꯑꯣ ꯍ ꯑꯣ
ꯍꯣꯏꯗꯣꯟꯁꯤ ꯂꯩ
ꯑꯣ ꯌꯥꯝ ꯐꯩꯅꯦ ꯄꯤꯛ ꯂꯩꯔꯗꯤ ꯂꯨꯍꯣꯡꯕꯗ ꯀꯥꯟꯅꯒꯅꯤꯅꯦ
ꯎꯝ
ꯅꯪ ꯂꯨꯍꯣꯡꯕꯗ ꯀꯥꯟꯅꯒꯅꯦꯕ ꯅꯣꯏꯒꯤ ꯄꯤꯛꯇꯣ ꯑꯣꯛꯇꯣ
ꯍꯣꯏ ꯎꯝ ꯀꯗꯤ ꯇꯔꯁꯤ ꯅꯪ ꯀꯔꯤ ꯍꯥꯏꯌꯦ
ꯑꯗꯣ ꯅꯪ ꯍꯧꯖꯤꯛ ꯏꯝꯐꯥꯜꯗ ꯂꯩꯔꯗ ꯈꯨꯟꯗ ꯂꯩꯔꯣ
ꯏꯝꯐꯥꯜꯗ
ꯑꯣ ꯀꯩ ꯖꯒꯥꯗ
ꯎ ꯄꯣꯔꯣꯝꯄꯥꯠꯇ
ꯄꯔꯣꯝꯄꯥꯠ ꯑꯣ ꯑꯗꯣ ꯅꯣꯏꯔꯣꯝꯗ ꯅꯨꯡꯁꯥ ꯁꯥꯕ꯭ꯔꯥ ꯅꯠꯇ꯭ꯔꯒꯅ ꯅꯣꯡꯖꯨꯒꯦ ꯇꯧꯕ꯭ꯔꯣ
ꯍꯥ ꯑꯃꯨꯛꯀꯥ ꯍꯥꯌꯣ ꯍꯣꯏ ꯇꯥꯏꯌꯦ ꯑꯗꯨ ꯑꯃꯨꯛꯀ ꯍꯥꯏꯌꯨ ꯑꯩ ꯑꯩ ꯐꯖꯅ ꯇꯥꯗꯦ
ꯅꯣꯏꯔꯣꯝꯗ ꯋꯦꯗꯔ ꯀꯃꯥꯏꯅ ꯇꯧꯒꯦꯕ
ꯑꯣ ꯆꯤꯜ ꯑꯣꯏ
ꯑꯣ ꯑꯗꯣ ꯅꯪꯗꯤ ꯅꯦꯆꯤꯟ ꯅꯥꯅꯥꯎ ꯀꯌꯥꯁꯨꯒꯦ ꯇꯥꯕ꯭ꯔꯣ
ꯍꯣꯏ ꯇꯥꯏꯑꯌꯦ ꯀꯔꯤꯅꯣ
ꯅꯆꯤꯟ ꯏꯅꯥꯎ ꯀꯌꯥ ꯁꯨꯏꯒꯦꯕ
ꯀꯌꯥꯅꯦ ꯋꯥ
ꯃꯔꯤ ꯂꯩꯌꯦ
ꯋꯥꯔꯤ ꯅꯪ ꯀꯌꯥ ꯁꯨꯕ
ꯑꯩꯗꯤ ꯑꯅꯤ ꯁꯑꯦ ꯑꯅꯤ ꯑꯅꯤ ꯁꯤꯒꯦꯟ
ꯑꯥ ꯑꯗꯣ ꯅꯪꯒꯤ ꯈꯨꯣꯟꯗꯤ ꯀꯩ ꯈꯨꯜꯂꯥ ꯇꯥꯕ꯭ꯔꯣ
ꯇꯏꯌꯦ
ꯅ ꯅꯪꯗꯤ ꯀꯩ ꯈꯨꯟꯗꯒꯤꯔꯥ
ꯍꯥꯏꯗꯤ ꯐꯖꯅ ꯇꯥꯗꯦꯀꯣ
ꯀꯩꯕꯥ
ꯅꯥ ꯑꯃꯨ ꯀ ꯍꯥꯏꯑꯣ
ꯅꯪꯗꯤ ꯀꯩ ꯈꯨꯟꯗꯒꯤꯔꯕ ꯅꯪꯒꯤ ꯈꯨꯟ
ꯀꯔꯤ ꯍꯥꯏꯕ ꯑꯃꯨꯛꯀ ꯍꯥꯏꯌꯣ
ꯈꯨꯟ ꯄꯨꯟ ꯅꯪꯒꯤ ꯈꯨꯟ ꯀꯗꯥꯏ ꯌꯔꯕ
ꯑꯗꯨꯒꯨꯝꯕꯗꯣ ꯍꯥꯏꯗꯕꯅ ꯐꯒꯅꯤꯗ
ꯑꯥ
ꯀꯩꯗꯧꯔꯤꯅꯣ
ꯑꯩ ꯀꯦꯔꯣꯝ ꯁꯅꯥꯔꯒ ꯂꯩꯗ
ꯑ
ꯅꯪꯗꯤ ꯅ ꯀꯦꯗꯧꯔꯤꯅꯣ
ꯍꯧ ꯎꯆꯦꯛ
ꯑꯥ
ꯑꯩ ꯂꯥꯏꯔꯤꯛ ꯂꯥꯏꯔꯤꯛ ꯏꯔ ꯏꯔꯒ ꯂꯩ ꯍ
ꯅꯣꯏ ꯆꯥꯛ ꯊꯣꯉꯕꯣ
ꯎꯝ ꯍꯣꯏ
ꯀꯩ ꯏꯟꯖꯥꯡ ꯊꯣꯡꯗꯣꯏꯅꯣ
ꯑ ꯌꯦꯟ ꯌꯦꯡ ꯌꯦꯡꯒꯤꯁꯥ
ꯀꯖꯦꯕ
ꯌꯦꯟ
ꯌꯦꯟ
ꯑꯥ ꯅꯈꯣꯏꯗꯤ
ꯌꯦꯟꯅꯅꯦ ꯍꯕ
ꯍꯣꯏꯈ ꯅꯈꯣꯏꯁꯨ
ꯑꯗꯨꯗꯤ ꯐꯅꯦ ꯑꯩꯈꯣꯏꯗꯤ ꯑ ꯈꯪꯗ꯭ꯔꯤꯗ ꯉꯥ ꯂꯩꯗꯣꯏꯔꯥ ꯌꯦꯟꯜꯂꯤꯗꯣꯏꯔꯥ ꯍꯥꯏꯕꯅꯤ ꯏꯃꯥ ꯍꯣꯏ
ꯑꯣ
ꯁꯟꯗꯦ ꯁꯟꯗꯦ ꯑꯣꯏꯕꯅꯦꯅꯀꯣ
ꯎꯝ ꯎꯝ ꯑꯗꯨ ꯅꯈꯣꯏ ꯁꯝꯃꯔ ꯚꯦꯀꯦꯁꯟ ꯄꯤꯕ꯭ꯔꯥ
ꯄꯦꯝ
ꯑ
ꯑꯁꯤ ꯋꯥꯟ ꯃꯛ ꯄꯤꯕꯀꯣ ꯒꯣꯔꯃꯦꯟꯅ ꯋꯥꯟ ꯋꯤꯛ ꯄꯤꯔꯒ ꯎꯝ ꯍꯌꯦꯡ ꯀꯥꯕ ꯍꯧꯔꯅꯤ
ꯑꯣ
ꯅꯣꯏꯗꯤꯌꯦ
ꯑꯩꯈꯣꯏ ꯑꯩꯈꯣꯏꯁꯨ ꯂꯣꯏꯔꯦ
ꯑꯣ ꯃꯨꯒꯥ ꯀꯥꯕ ꯍꯗ꯭ꯔꯦ
ꯍꯣꯏ ꯑꯃꯨꯛꯀ ꯍꯣꯏ
ꯑꯥ
ꯎꯝ
ꯑꯗꯣ ꯅꯣꯏ ꯃꯥꯗꯤ ꯀꯩ ꯊꯕꯛ ꯇꯧꯕ꯭ꯔꯥ
ꯑꯩꯒꯤ ꯃꯃꯥꯗ
ꯑꯥ
ꯎꯝ ꯑꯃꯗꯤ ꯀꯔꯤꯁꯨ ꯇꯧꯗꯦ ꯑꯃꯗꯤꯗꯤ ꯎꯝ ꯌꯨꯝꯗ ꯊꯥꯕꯥꯛꯆꯂꯦ
ꯑ ꯌꯦ ꯌꯦ ꯊꯕ ꯁꯤꯂꯦꯕ
ꯍ
ꯑꯥ
ꯅꯪꯒꯤ ꯃꯃꯥꯗꯤ
ꯆꯞ ꯃꯥꯟꯅꯏꯗ ꯍꯥꯎꯁ ꯋꯥꯏꯐꯅꯤꯗ
ꯎꯝ